ꯈꯪꯒꯦꯕꯅꯤ ꯇꯥꯏꯅ
ꯍꯣꯏ ꯑꯗꯨꯑꯣꯏꯁꯨ ꯂꯥꯏꯁꯦ ꯅꯪꯅꯥꯖ ꯅꯪ ꯊꯥꯖꯕ꯭ꯔꯅꯦ ꯑꯩꯅ ꯑꯩꯈꯣꯏꯅ ꯑꯗꯨꯝꯕꯒ ꯀꯩꯅꯣ ꯆꯠꯂꯝꯃꯦ ꯅꯪ ꯊꯥꯖꯕ
ꯑꯦ ꯊꯥꯖꯒꯦ ꯑꯦ ꯀꯩ ꯑꯗꯨ ꯑꯗꯨ ꯇꯧꯔꯨꯔꯁꯤ ꯀꯩ
ꯍꯥꯏꯗꯤ ꯅꯪ ꯊꯕꯛꯇꯣ ꯎꯔꯀꯥꯟꯗꯗꯤ ꯊꯥꯖꯔꯣꯏꯕ ꯑꯩ ꯁꯤ ꯉꯥꯡꯒꯤ ꯁꯨꯃꯥꯏꯅꯒ ꯇꯧꯔꯝꯃꯣꯏ ꯊꯥ ꯁꯨꯗ ꯊꯥꯖꯦ ꯄꯥꯏ ꯄ ꯃ
ꯄ ꯎꯅꯦꯀꯣ ꯑ ꯍꯗꯒꯁꯦ ꯀꯦ ꯇꯖꯦ
ꯎꯝ ꯐꯗꯅꯤꯅ ꯄꯥꯏꯅ ꯇ ꯍ ꯅꯥ ꯊꯤꯖꯤꯠꯀꯅꯤ ꯈꯪꯖ ꯁꯣꯜꯂꯤ ꯈꯨꯁꯣꯜꯗꯨꯒ ꯅꯣꯏꯅꯁꯨ ꯉꯥꯔꯥꯡꯒꯤ
ꯅꯣꯏ ꯄꯥꯏꯟ ꯍꯨꯠꯕꯒꯤꯗꯤ ꯂꯥꯏꯔꯅ ꯌꯨꯝꯒꯤ
ꯆꯠꯂꯣꯍꯣꯏ ꯌꯨꯝꯁꯤꯡꯕꯗ ꯇꯦꯛ ꯇꯦꯛ ꯁꯤꯡ ꯅꯪ
ꯃꯤ ꯄꯥꯏꯟꯖꯦ ꯃꯆꯤꯟ ꯈꯔ ꯗ꯭ꯔꯤꯜꯁꯤ ꯊꯥꯗꯔꯒ ꯑꯥ ꯁꯨꯃꯥꯏꯅ ꯌꯣꯠꯁꯦ ꯂꯦꯡ ꯍꯦꯟꯗꯜ ꯂꯦꯡꯉꯒ ꯎꯡꯗꯣꯏꯅꯦꯕ ꯈꯪꯕ꯭ꯔꯥ ꯔꯥꯎꯟꯖꯦ
ꯑꯗꯣ ꯏꯁꯄꯦꯁ ꯆꯥꯎꯅ ꯂꯩꯔꯀꯥꯟꯗꯗꯤ ꯄꯨꯂꯞ ꯆꯠ ꯌꯥꯕ꯭ꯋꯥꯅꯦꯕꯀꯣ ꯃꯤꯗꯣ ꯅꯪ ꯀꯥꯔꯛꯇ ꯍꯨꯠꯂꯦꯟ ꯌꯨꯝ ꯑꯅꯤ ꯀꯥꯔꯛꯇ ꯍꯨꯠꯂꯦꯡ ꯈꯜꯂꯣꯅꯦ ꯄꯤꯂꯔ ꯑꯃꯅꯤ ꯊꯥꯗꯕꯒꯤ ꯈꯜꯂꯣ ꯃꯇꯦꯛ ꯃꯇꯦꯛꯅꯤ ꯂꯦꯞꯄꯒ ꯁꯨꯃꯥꯏꯅ ꯑꯃꯨꯛ ꯢꯟ ꯑꯁꯣꯝꯗꯒꯤ ꯑꯃꯨꯛ ꯑꯣꯛ ꯁꯨꯃꯥꯏꯅ ꯏꯟ ꯁꯨꯃꯥꯏ ꯢꯟ ꯂꯤꯇ ꯇꯔꯥ ꯀꯨꯟ
ꯑꯗꯨ ꯑꯩꯈꯣꯏꯖꯨ ꯇꯧꯔꯛꯑꯦꯕ ꯌꯨꯝ ꯆꯤꯡꯀꯟꯗꯥ
ꯆꯠꯂꯣ ꯇꯥꯅꯤꯡꯗꯦꯗ
ꯃꯉꯥꯡꯉꯤꯗꯣ ꯑꯥ ꯀꯔꯤꯅꯅꯣ ꯑꯩꯈꯣꯏꯕꯨ
ꯋꯥꯍꯦꯛꯄꯅ ꯍꯦꯜꯂꯦ ꯋꯥꯕ
ꯄ꯭ꯂꯥꯢ ꯍꯨꯠꯄꯗꯣ ꯍꯣꯏ ꯅꯣꯏꯅ ꯋꯥꯕ ꯊꯦꯡꯅꯈꯤꯕꯩꯅꯤꯀꯣ ꯌꯥꯝ ꯅꯨꯡꯉꯥꯏ ꯅꯨꯡꯉꯥꯏꯅ ꯍꯨꯠꯄ ꯃꯌꯥꯝ ꯂꯩꯖꯅꯤ
ꯍꯣꯏ ꯌꯥꯝ ꯅꯨꯡꯉꯥꯏꯅ ꯍꯨꯠꯄ ꯂꯩꯌꯦꯕꯀꯣ ꯑꯗꯨ ꯅꯪ
ꯎ
ꯈꯪꯇꯔꯦꯍꯦ
ꯄꯥꯏ ꯍꯨꯠꯄꯗꯣ ꯌꯥꯝ ꯅꯨꯡꯉꯥꯏꯅ ꯍꯨꯠꯄ ꯁꯨ ꯋꯥꯏꯗꯤ ꯌꯥꯝ ꯅꯨꯡꯉꯥꯏ ꯅꯨꯡꯉꯥꯏ ꯍꯨꯠꯄ ꯑꯗ ꯄꯩꯁꯥꯗꯨ ꯄꯥꯏꯟ ꯍꯨꯠꯄꯩꯗꯨꯅ ꯑꯗꯨꯒꯤ ꯃꯇꯝꯗꯨꯗ
ꯆꯥꯎꯋꯦꯕ ꯃꯤꯠ
ꯅꯣꯢ ꯂꯨꯄꯥ ꯂꯥꯁꯤꯡ ꯑꯍꯨꯝ ꯀꯌꯥꯅꯣꯝꯃ ꯇꯧꯕꯅꯤꯅꯦ ꯂꯤꯁꯤꯡ ꯑꯍꯨꯝ ꯍꯥꯢꯕ
ꯄꯩꯁꯥ ꯆꯥꯎꯋꯦ ꯃꯈꯨꯟꯗꯣ ꯌꯥꯝꯅ ꯃꯤꯠ ꯇꯔ ꯌꯥꯝꯃꯤꯉꯩ ꯄꯩꯁꯥ ꯐꯪꯗꯣꯏꯅꯦ ꯃꯤꯇꯔ ꯑꯃꯗꯅꯦ ꯂꯨꯄꯥ ꯆꯥꯇꯦꯠ ꯆꯅꯤꯄꯥꯜꯂ ꯀꯌꯥꯅꯣꯝ ꯊꯦꯡꯅꯔꯦ ꯑꯥ ꯂꯤꯁꯤꯡ ꯃꯔꯤ ꯃꯔꯤ ꯆꯥꯎ ꯑꯥ ꯃꯔꯤ ꯆꯥꯎꯉꯥ ꯆꯥꯃꯔꯤ ꯁꯨꯃꯥꯏꯅ ꯂꯧꯅꯩꯌꯦꯕ ꯈꯪꯕ꯭ꯔꯥ ꯃꯤꯇꯥꯔ ꯑꯃꯅ ꯑꯩꯈꯣꯏꯅ ꯍꯨꯠꯂꯤꯁꯦ ꯃꯤꯇꯔ ꯅꯤꯄꯥꯟ ꯃꯤꯇꯔ ꯇꯔꯥ ꯃꯤꯇꯔ ꯇꯔꯥꯅꯤꯊꯣꯏ ꯁꯤꯅ ꯑꯌꯥꯝꯕꯅꯦ ꯑꯗꯨꯗ ꯀꯃꯥꯏ ꯇꯧꯒꯦꯗ ꯄꯩꯁꯥꯖꯦ ꯇꯪꯈꯥꯏꯃꯨꯛꯀꯤ ꯆꯥꯡꯗꯤ ꯄꯥꯏꯟ ꯃꯦꯆꯤꯟ ꯃꯄꯨꯅꯤꯅ ꯐꯪꯒ꯭ꯔꯅꯤ ꯑꯗꯨꯣꯏ ꯇꯪꯈꯥꯏꯃꯨꯛꯀꯤ ꯆꯥꯡꯖꯤꯅ ꯑꯃꯨꯛ ꯋꯥꯀ꯭ꯔꯉꯩ ꯆꯦꯟꯅꯗꯣꯏꯅꯦꯕ ꯑꯗꯣ ꯃꯤꯇꯔ ꯅꯤꯄꯥꯜꯒꯤꯖꯦ ꯃꯈꯣꯡ ꯊꯔꯥꯃꯨꯛ ꯍꯨꯠꯂꯦꯅ ꯈꯜꯂꯖꯦꯕꯀꯣ ꯋꯥꯀꯔ ꯑꯃꯃꯝꯗ ꯂꯨꯄꯥ ꯂꯤꯁꯤꯡ ꯇꯔꯥꯍꯨꯝꯗꯣꯏ ꯇꯔꯥꯃꯔꯤ ꯂꯤꯁꯤꯡ ꯇꯔꯥ ꯑꯗꯨꯃꯥꯏ ꯐꯪꯕ ꯑꯗꯨꯃꯥꯢꯅ ꯇꯧꯅꯅꯤꯕ ꯑꯗꯨꯖꯨ ꯍꯞꯇꯥ ꯑꯃꯅꯤ ꯃꯈꯣꯡ ꯀꯨꯟꯊ꯭ꯔꯥꯗꯤ ꯀꯩꯁꯨ ꯌꯥꯝꯕ ꯅꯠꯇꯦꯀꯣ ꯍꯞꯇꯥ ꯐꯥꯗꯅ ꯂꯣꯏꯕ ꯌꯥꯎꯗꯣꯏꯅꯦ ꯁꯣꯏꯔ ꯅꯨꯡꯉꯥꯏꯔꯗꯤ ꯍꯞꯇꯥ ꯑꯝꯗ ꯂꯤꯁꯤꯡ ꯅꯪ ꯂꯤꯁꯤꯡ ꯇꯔꯥ ꯍ‌ꯦꯟꯅ ꯐꯪꯉꯛꯄ ꯍꯥꯏꯖꯦ ꯈꯜꯂꯣ ꯍꯖꯤꯔꯁꯨꯨꯕ ꯑꯣꯏꯔꯗꯤ ꯍꯞꯇꯥ ꯑꯃꯗ ꯅꯨꯃꯤꯠ ꯆꯧꯉꯥ ꯍꯛꯇꯅꯤ ꯐꯪꯗꯣꯏꯖꯦ ꯑꯩꯈꯣꯏꯒꯤ ꯂꯥꯏꯞꯁꯦ ꯂꯥꯏꯐꯁꯨ ꯂꯣꯏ ꯇꯅꯦꯀꯣꯣꯂ ꯇꯧ ꯇꯕ ꯂꯩꯇ꯭ꯔꯅ‌ꯦ
ꯀꯩꯐꯥꯎ ꯂꯩꯇꯦꯅ ꯈꯪꯗꯧꯕ
ꯎꯝ
ꯁꯨ ꯂꯩ ꯌꫭ ꯆꯨꯔ ꯑꯌꯥꯝꯕꯁꯦ ꯂꯣꯏ ꯊꯥꯖꯔꯣꯏ ꯌꯣꯠꯀꯤꯁꯨ ꯑꯗꯨꯝ ꯀꯥꯔꯦꯗꯅ ꯌꯣꯠ ꯁꯧꯔꯛꯑ ꯃꯦꯟꯇꯦꯜꯂꯤ ꯀꯥꯕ ꯄꯨꯟꯁꯤꯗ ꯌꯨꯝꯗ ꯂꯩꯉꯩ ꯇꯧꯔꯛꯇ꯭ꯔꯕ
ꯌꯨꯝꯗꯗꯤ ꯏꯃꯨꯡ ꯑꯩꯈꯣꯏ ꯌꯥꯝ ꯊꯤꯅ ꯂꯨꯅ ꯇꯧꯒꯔ ꯖꯥꯠꯅꯤ ꯇꯧ ꯌꯨꯝꯗ ꯊꯕꯛꯏ ꯉꯥꯛ ꯒꯥꯡꯑ ꯇꯥꯎꯧꯕꯣꯟꯗꯤ ꯉꯣ
ꯌꯨꯝꯗ ꯇꯧꯔꯛꯇꯕ ꯍꯥꯏꯗꯤ ꯌꯨꯝꯗꯨꯅ ꯂꯧ ꯏꯪꯈꯥꯡꯅ ꯑꯌꯥꯝꯕ ꯁꯨꯗꯅ ꯊꯕꯛ ꯍꯥꯏꯔꯤꯕ
ꯎ
ꯎꯝ ꯑꯃ ꯑꯣꯏ ꯊꯕꯛꯁꯨ ꯌꯥꯏ ꯂꯧ ꯃꯇꯨꯡꯅ ꯑꯗꯨꯒ ꯁꯤꯗ ꯂꯥꯛꯀꯥꯟꯗꯗꯤ ꯊꯕꯛ ꯈꯨꯗꯤꯡꯃꯛ ꯂꫭꯏꯅ ꯅꯩꯈꯠꯂꯛꯄ
ꯑ ꯑꯗꯨꯅꯦ ꯑꯩ ꯁꯤꯗ ꯂꯍꯥꯟ ꯂꯣꯏ ꯇꯧꯋꯤꯗꯅ ꯃꯤꯅꯥꯏꯒꯤ ꯇꯥꯏꯞꯇ ꯌꯨꯝꯗꯁꯨ ꯑꯗꯨ ꯆꯠꯄꯅꯦꯕ ꯑꯩꯈꯣꯏꯁꯨ ꯀꯥꯏꯅ ꯇꯧꯒꯦꯗ ꯉꯥ ꯑꯩꯈꯣꯏꯅ ꯉꯥ ꯐꯥꯝꯒꯤ ꯇꯧꯋꯤꯗꯅ ꯥꯉꯥꯐꯝꯒꯤ ꯇꯧꯕꯁꯦ ꯑꯩꯈꯣꯏꯁꯦ ꯑꯉꯥꯡꯅꯦꯅ ꯄꯥꯛ ꯌꯥꯎꯍꯟꯗꯦꯕ ꯈꯪꯕ꯭ꯔꯥ ꯍꯧꯖꯤꯛꯇꯕꯨ ꯈꯔ ꯌꯥꯎꯕꯩ ꯋꯥꯅꯤ ꯀꯣ ꯉꯥ ꯐꯥꯝ ꯇꯧꯕꯗ ꯏꯟ ꯁꯥꯕ ꯈꯣꯠꯄ ꯑꯉꯥꯡꯅꯦꯅ ꯁꯨꯡꯉꯝ ꯉꯥ ꯐꯥꯕ ꯈꯣꯠꯄꯁꯦ ꯑꯉꯥꯡꯅꯦꯅ ꯄꯥꯛ ꯌꯥꯎꯍꯟꯗꯦꯕ ꯈꯪꯕ꯭ꯔꯥ ꯃꯆꯥ ꯃꯁꯨ ꯈꯔ ꯂꯣꯏꯔꯝꯗꯥꯏꯒꯨꯝꯕ ꯈꯔ ꯌꯥꯎꯕ ꯑꯗꯒꯤ ꯏꯟ ꯈꯣꯜꯂꯦꯅ ꯍꯥꯏꯔꯁꯤꯁꯨ ꯍꯣꯔꯣꯏ ꯆꯥꯎꯔꯥꯛꯀꯥꯟꯗ ꯌꯥꯎꯕꯗꯣ ꯃꯈꯥ ꯑꯔꯥꯏꯕ ꯃꯊꯛꯀꯨꯝꯕ ꯄꯥꯏꯍꯟꯕ ꯈꯣꯠꯄ ꯑꯗꯨꯅ ꯀꯔꯤꯝ ꯍꯩꯇꯦꯕ ꯍꯪꯕ꯭ꯔꯥ ꯊꯕꯛ ꯇꯧꯕꯗ ꯀꯣꯕꯥꯍꯩ ꯃꯃꯥꯟꯅꯕ ꯂꯩꯀꯥꯏꯒꯤ ꯑꯍꯟꯒꯩ ꯇꯧꯔ ꯈꯣꯠꯂꯒ ꯑꯗꯨꯝ ꯇꯧꯕꯅ ꯑꯗꯨꯃꯥꯏꯅ ꯇꯧꯈꯤꯕꯅꯤꯅ ꯌꯨꯝꯗꯗꯤ ꯁꯤꯗ ꯃꯤꯅꯥꯏ ꯑꯣꯏꯕ ꯆꯠꯂꯤꯉ
ꯑꯩꯅ ꯌꯨꯝꯗ ꯄꯩꯁꯥ ꯇꯥꯟꯅꯍꯧꯈꯤꯕꯁꯦ ꯑꯦꯂꯚꯦꯟ ꯀꯥꯕꯗꯩ ꯏꯦꯟ ꯀꯥꯕꯗꯦ ꯂꯥꯏꯛ ꯂꯩꯉ ꯩꯁꯥ ꯂꯩꯔꯛꯇꯕ ꯑꯗꯨ ꯂꯥꯏꯔꯤꯛ ꯂꯩꯅꯉꯥꯏꯒꯤꯗꯃꯛꯇ ꯈꯔꯪ ꯀꯨꯝ ꯆꯠꯈꯤꯕꯗꯣ ꯑꯗꯨꯛꯇꯒꯤ ꯌꯧꯔꯛꯑ‌ꯦ ꯑꯇꯣꯞꯄ ꯃꯐꯝ ꯈꯨꯗꯝ ꯍꯥꯟꯅ ꯂꯃꯟ ꯆꯠꯄ ꯌꯨꯝꯒꯤ ꯆꯠꯄ ꯈꯣꯠꯄ ꯅꯠꯇꯅ ꯗꯥꯏꯔꯦꯛ ꯏꯁꯥꯅ ꯄꯩꯁꯥ ꯇꯥꯜꯂꯒ ꯆꯠꯄꯗꯤ ꯍꯧꯖꯤꯛꯀꯤ ꯀ꯭ꯂꯥꯁ ꯏꯂꯕ‌ꯦꯟ ꯗꯩ ꯍꯧꯔꯛꯇꯩꯅ‌ꯦꯕ
ꯎꯝ ꯀ ꯐꯏ
ꯑꯗꯨꯨꯝ ꯁꯤꯕ ꯂꯥꯛꯄꯗꯒꯤ ꯂꫭꯏꯔ‌ꯦ ꯖꯒꯠꯁꯤ ꯗ ꯂꯩꯕ ꯊꯕꯛ ꯈꯨꯗꯤꯡꯃꯛ ꯆꯠꯇꯕꯕꯨ ꯂꯩꯇ‌ꯦ ꯀꯩꯅꫭ ꯂꫭꯏꯅ ꯂꯣꯔ ꯀꯔꯤ ꯀꯔꯤꯗꯒꯤ ꯀꯣꯅꯤꯌꯥ ꯇꯧꯕꯗꯒꯤ ꯐꯤꯒꯣꯝ ꯌꯦꯡꯕꯗꯒꯤ ꯂꯦꯇꯔꯤꯟ ꯈꯣꯠꯄꯗꯒꯤ
ꯂꯐꯨ ꯌꯥꯔꯨꯗꯒꯤ ꯎ ꯌꯥꯎꯔꯨꯗꯒꯤ ꯋꯥ ꯌꯥꯟꯕ ꯑꯗꯨꯒ ꯈ꯭ꯋꯥꯏꯗꯒꯤ ꯈꯨꯗꯣꯡ ꯌꯥꯝ ꯋꯥꯈꯤꯕ ꯑꯗꯨꯒ ꯗꯅꯅꯦ ꯊꯝꯃꯐꯝ ꯑꯃ ꯂꯩꯌꯦ ꯁꯥꯟꯅꯕꯤ ꯎ ꯌꯥꯟꯕ ꯑꯃ ꯀꯩꯅ ꯑ ꯂꯣꯏꯔꯦ ꯃꯁꯥꯔ ꯁꯥꯔꯅꯥꯕ ꯅꯨꯃꯤꯠꯇꯥꯏꯅ ꯃꯄꯨꯗꯨꯅ ꯍꯥꯏꯕꯗꯅꯦ ꯑꯩꯈꯣꯏꯒꯤ ꯍꯧꯖꯤꯛꯀꯤ ꯁꯟꯅꯩꯕꯤ ꯃꯄꯨꯝꯁꯦ ꯄꯨꯟꯁꯤꯁꯤꯗ ꯑꯃꯨꯛ ꯃꯁꯥ ꯁꯍꯟꯗ꯭ꯔꯤ ꯑꯃꯨꯛꯐꯥꯎ ꯌꯥꯟꯗ꯭ꯔꯤ ꯈꯪꯕ ꯋꯥꯅ ꯁꯚꯦꯟꯇꯤ ꯁꯚꯦꯟꯇꯤꯅꯦꯕ ꯑꯗꯨꯒ ꯋꯥꯗꯣ ꯑꯩꯈꯣꯏꯅ ꯂꯣꯏ ꯀꯛꯊꯠꯂꯦ ꯑꯩꯈꯣꯏꯅ ꯇꯟꯕꯩ ꯆꯥꯡꯁꯦ ꯋꯥꯗꯤ ꯉꯝꯅꯤꯒ ꯆꯤꯡꯖꯥꯅꯤ ꯆꯤꯡꯁꯤꯅ ꯑꯥꯅꯣꯟꯒ ꯑꯩꯒ ꯑꯩꯈꯣꯏ ꯃꯔꯤ ꯆꯠꯄꯅꯦ ꯑ ꯋꯥꯥ ꯑꯅꯤ ꯑꯃꯒ ꯑꯅꯤ ꯑꯃꯗꯤ ꯇꯣꯡꯉꯥꯜꯂꯦ
ꯃꯣꯏꯅꯤ ꯑꯁꯣꯝ ꯗꯒꯤ ꯂꯥꯛꯄꯅꯦ ꯑ ꯀꯥꯈꯠ ꯀꯥꯈꯠꯇꯅ ꯆꯤꯡꯕ ꯁꯨꯉꯝ ꯉꯝꯗ꯭ꯔꯕ ꯊꯧꯔꯤ ꯇꯧ ꯆꯤꯡꯕꯁꯨ ꯀꯩꯁꯨ ꯉꯝꯗ꯭ꯔꯕ ꯑꯩꯈꯣꯏꯃꯩ ꯀꯞꯄꯅꯤ ꯀꯩꯅꯣ ꯅꯥꯕꯥ
ꯑꯗꯒꯤ ꯅꯣꯡꯃꯅ ꯏꯝꯐꯥꯜꯗ ꯏꯝꯐꯥꯜꯗ ꯀꯩꯅꯣ ꯇꯧꯆꯠꯈ꯭ꯔꯦꯕ ꯂꯧꯀꯨꯝꯕ ꯅꯠꯇꯕ ꯑꯩꯈꯣꯏꯒꯤꯁꯤꯅ ꯂꯧꯍꯣꯟ ꯐꯣꯏ ꯄꯨꯟꯁꯤꯒꯤ ꯑꯍꯥꯟꯕꯅꯤ ꯏꯝꯐꯥꯜꯗ ꯂꯧꯍꯣꯟ ꯐꯣꯏꯕ ꯂꯧ ꯁꯪꯒꯝ ꯑꯃꯅꯤ ꯍꯥꯏꯔ ꯃꯔꯥꯛ ꯑꯃꯒꯤ ꯂꯧꯍꯣꯟ ꯐꯣꯏ ꯂꯩꯗꯅ ꯑꯗꯨꯁꯨ ꯑꯗꯨꯝ ꯀꯞꯄꯦ ꯏꯁꯤꯡ ꯑꯃꯨꯛ ꯂꯩꯔꯝꯗꯗ ꯏꯀꯪ ꯀꯪꯉꯒ ꯅꯥ ꯃꯄꯨꯗꯨꯅ ꯊꯤꯅ ꯉꯥꯡꯉꯦ ꯑꯗꯣꯏꯁꯨ ꯎꯄꯥꯏ ꯂꯩ ꯑꯩꯈꯣꯏꯁꯨ ꯀꯥꯏ ꯉꯝꯗꯅ ꯏꯁꯤꯡꯗꯁꯨ ꯁꯨꯡꯊꯥ ꯊꯥꯖꯤꯟꯗꯅ ꯏꯁꯨ ꯑꯀꯪ ꯀꯪꯕꯁꯤꯗ ꯀꯃꯥꯏꯅ ꯐꯣꯏꯌꯨꯍꯥꯏꯅꯣ ꯁꯤꯕꯣ ꯂꯨꯄꯥ ꯆꯨꯉꯥ ꯆꯨꯉꯥ ꯂꯧꯔꯥ ꯂꯥꯛꯑꯦ ꯉꯝꯗꯦꯕꯥ ꯑꯗꯒꯤ ꯂꯨꯋꯥꯡꯁꯪꯐꯝ ꯑ ꯅꯣꯏ ꯅꯣꯏ ꯂꯥꯛꯇ꯭ꯔꯤꯗ ꯑꯩꯈꯣꯏꯅ ꯂꯨꯋꯥꯡ ꯁꯪꯕꯝꯗ ꯆꯠꯄ ꯃꯇꯝꯗ ꯂꯨꯋꯥꯡ ꯁꯪꯕꯝꯗ ꯅꯨꯃꯤꯠ ꯇꯔꯥꯅꯤ ꯌꯨꯝꯊꯪꯅꯕ
ꯎꯝ
ꯑꯗꯨꯏ ꯃꯇꯝꯗꯨꯗ ꯂꯣꯏꯔꯦ ꯁꯤꯗꯩꯅ ꯂꯨꯋꯥꯡ ꯁꯪꯕꯝꯐꯥꯎ ꯆꯠ ꯕꯤꯔꯦꯜ ꯍꯣꯏ ꯃꯌꯨꯝ ꯃꯅꯤꯡꯗꯅꯦꯕ ꯅꯨꯡꯇꯤꯒꯤ ꯂꯨꯄꯥ ꯆꯥꯝꯃ ꯆꯥꯝꯃꯩ ꯊꯩꯎ ꯍꯥꯜꯂꯒ ꯆꯠꯂꯤ ꯑꯗꯨꯒꯤ ꯃꯄꯨ ꯍꯧꯖꯤꯛꯀꯤ ꯃꯤꯁꯇ꯭ꯔꯤ ꯑꯣꯏꯔꯤ ꯌꯣꯠꯀꯤ ꯃꯤꯁꯇ꯭ꯔꯤ ꯑꯣꯏꯔꯤ ꯅꯨꯄꯥꯗꯣ ꯑꯁ ꯊꯨꯔꯤꯛ ꯂꯥꯔꯤꯛ ꯑꯣꯏꯅ ꯇꯧꯔꯗꯅ ꯅꯥꯕ ꯄꯩꯁꯥꯁꯤ ꯃꯥꯅ ꯁꯚꯦꯟꯇꯤ ꯊꯥꯎꯖꯟ ꯐꯪꯉꯦꯗꯅ ꯑꯩꯈꯣꯏꯗ ꯂꯨꯄꯥ ꯂꯤꯁꯤꯡ ꯇꯔꯥꯅꯤꯊꯣꯏ ꯈꯛ ꯈꯥꯏꯔꯛꯏ ꯍꯣꯏ ꯁꯟꯅꯤ ꯅꯥꯕ ꯑꯩ ꯈꯣꯏꯗꯧ ꯁꯥꯎꯒꯠꯂꯥꯕ ꯑꯩ ꯑꯗꯨꯗꯩꯅꯦ ꯃꯥꯁꯦ ꯑꯩ ꯌꯥꯝ ꯄꯥꯝꯃꯦꯕ ꯈꯪꯕꯔ ꯃꯥꯒꯤ ꯃꯈꯥꯗ ꯊꯕꯛ ꯁꯨꯕꯁꯤ ꯌꯥꯝ ꯄꯥꯝꯃꯦꯕ ꯃꯥꯅ ꯍꯟꯖꯤꯟ ꯍꯟꯖꯤꯟ ꯐꯣꯟ ꯇꯧꯔꯛꯑꯝꯃꯦ ꯈꯡꯉꯕ ꯅꯪ ꯁꯥꯎꯅꯨꯅ ꯑꯩꯅ ꯄꯩꯁꯥ ꯈꯔ ꯑꯗꯨꯃꯥꯏꯅ ꯇꯧꯒꯦꯗꯅ ꯅꯪꯁꯤꯁꯨ ꯅꯪ ꯁꯥꯎꯋꯦ ꯁꯥꯎꯔꯦ ꯈꯣꯠꯂꯦꯒ ꯇꯧꯔꯒꯀꯣ ꯃꯥꯏ ꯃꯆꯥ ꯅꯨꯨꯄꯤ ꯑꯃꯁꯨ ꯂꯩꯌꯦꯕ ꯉꯧꯁꯣꯛ ꯀ ꯉꯧꯔꯒ ꯐꯖꯅ ꯉꯧꯋꯤ ꯅꯥꯕ ꯃꯆꯥꯅꯕꯤꯗꯣ ꯃꯣꯏꯗ ꯆꯥꯛ ꯆꯥꯏꯕ ꯑꯗꯨꯝ ꯃꯆꯥ ꯅꯨꯄꯤꯒ ꯂꯩꯕꯅꯦ ꯃꯥꯏ ꯅꯨꯄꯤ ꯃꯆꯥ ꯅꯨꯨꯄꯤ ꯃꯆꯥꯅꯨꯄꯥ ꯑꯃꯖꯨ ꯑꯗꯨꯒ ꯄꯩꯁꯥꯗꯣ ꯈꯤꯇꯪꯗ ꯄꯤꯔꯛꯄꯗ ꯑꯩꯁꯦ ꯈꯣꯏꯗꯧ ꯁꯥꯎꯒꯠꯂꯛꯑꯕ ꯆꯥꯛꯊꯨꯅꯤ ꯊꯕꯛ ꯑꯃꯨꯛ ꯁꯨꯔꯣꯏꯗ ꯃꯥꯒ ꯑꯗꯨꯝ ꯊꯕꯛ ꯁꯨꯔꯝꯃꯗꯤꯅꯦ ꯑꯗꯨꯝ ꯊꯕꯛ ꯋꯥꯠꯂꯣꯏꯕ ꯄꯩꯁꯥꯁꯤꯁꯨ ꯑꯗꯨꯝ ꯐꯪꯅꯦꯕ ꯑꯗꯨ ꯅꯍꯥꯟ ꯇꯟꯈꯤꯕ ꯍꯥꯏꯇꯥꯔꯦꯅꯦ ꯂꯥꯞꯁꯨ ꯂꯥꯞꯄꯦꯕ ꯑꯩꯈꯣꯏ ꯑꯩꯈꯣꯏꯅ ꯂꯨꯄꯥ ꯆꯥꯝꯃꯩ ꯊꯥꯎ ꯍꯥꯜꯂꯒ ꯂꯥꯛꯏꯅꯦ ꯑꯗꯣ ꯄꯩꯁꯥꯁꯨ ꯀꯩꯅꯣ ꯍꯥꯞꯁꯨ ꯍꯥꯞꯄꯛꯇꯦ ꯈꯣꯠꯂꯛꯇꯦ ꯂꯩꯇꯕ ꯀꯥꯏꯗꯩꯅꯣꯗ ꯁꯤꯗꯤ ꯃꯣꯏꯒꯤ ꯃꯤꯁꯇ꯭ꯔ꯭ꯤꯒ ꯃꯅꯥꯔ ꯑꯩꯈꯣꯏꯗꯒ ꯇꯧꯖꯤꯜꯄꯤꯅꯦꯕ ꯈꯪꯉꯕ ꯑꯗꯩꯩ ꯈꯣꯏꯗꯧꯁꯥꯎꯒꯜꯂꯛꯇ ꯑꯩꯅ ꯇꯣꯛꯑꯣ ꯌꯥꯔꯦ ꯌꯥꯔꯦ ꯇꯣꯛ
ꯍꯣꯏ ꯌꯥꯏ ꯃꯌꯨꯝꯗ ꯂꯩꯔꯗꯤ ꯑꯩꯈꯣꯏ ꯐꯖꯅ ꯉꯥꯡꯅ ꯌꯥꯕ ꯃꯥꯅ ꯁꯤꯡꯁꯤ ꯀꯩꯅꯣ ꯍꯥꯏꯌꯨꯔ ꯃꯒꯤ ꯃꯌꯨꯝꯗ ꯑꯁ ꯃꯌꯨꯝꯗ ꯑꯣꯏꯅ ꯇꯧꯔꯁꯤ ꯒꯥꯏ ꯌꯨꯝ ꯆꯠꯂ ꯂꯥꯎꯑꯣ ꯃꯣꯏ ꯌꯥꯗꯦ ꯅꯨꯃꯤꯗꯥꯡꯁꯨ ꯇꯥꯁꯤꯜꯂꯥꯛꯑꯕ ꯅꯨꯃꯤꯗꯥꯡ ꯃꯝ ꯄꯨꯡꯃꯝꯃꯝ ꯃꯛꯀꯥꯟꯗ ꯅꯤꯅ ꯎꯄꯥꯏ ꯂꯩꯇꯗ ꯑꯗꯨꯝ ꯄꯨꯔ ꯂꯥꯛꯑꯦꯗꯅ ꯑꯗꯨꯏ ꯇꯨꯡꯅ ꯐꯣꯟꯠ ꯃꯌꯥꯝ ꯇꯧꯔꯝꯃꯦ ꯈꯪꯕꯔꯥ ꯑꯩꯁ ꯑꯩꯒꯤ ꯄꯣꯠ ꯑꯩ ꯁꯤ ꯇꯧꯁꯤ ꯅꯪ ꯁꯥꯎꯅꯩꯅꯦ ꯅꯪ ꯄꯩꯁꯥ ꯑꯩꯅ ꯈꯔ ꯀꯩꯅꯣ ꯄꯩꯁꯥ ꯈꯔ ꯐꯪꯈꯤꯕꯩ ꯅꯪ ꯁꯥꯎꯋꯦ ꯈꯣꯠꯂꯦꯒꯥ ꯇꯧ ꯇꯥꯃꯣ ꯑꯩ ꯀꯩꯅꯣ ꯇꯧꯏ ꯅꯪ ꯃꯦꯟꯃꯥꯟ ꯇꯥꯗꯕ ꯃꯤꯅ ꯇꯧꯔꯒ ꯑꯗꯨ ꯃꯥꯒꯤꯅꯦ ꯃꯥꯏ ꯊꯕꯛ ꯆꯠ ꯃꯥꯏ ꯊꯕꯛ ꯇꯣ ꯈꯗꯔ꯭ꯛ ꯃꯗ꯭ꯔꯛꯀꯤ ꯃꯤꯅꯦꯕ ꯈꯪꯕ꯭ꯔꯥ ꯕꯤꯔꯦꯟꯒꯤ ꯕꯤꯔꯦꯟꯒꯤ ꯄꯤ ꯑꯣꯏꯕ ꯅꯨꯄꯥꯁꯤ ꯃꯥꯏ ꯊꯕꯛ ꯆꯠꯂꯝꯃꯦꯕ ꯃꯥꯏ ꯊꯧ ꯁꯨꯔꯝꯃꯦꯕ ꯑꯗꯨꯏꯁꯨ ꯃꯥ ꯂꯣꯏ ꯍꯥꯏꯔꯛꯑꯦꯕ ꯁꯤꯁꯤ ꯅꯣꯏ ꯇꯃꯣ ꯍꯧꯖꯤꯛꯀꯤ ꯃꯃꯤꯡꯗꯣ ꯃꯃꯤꯡ ꯔꯣꯃꯦꯟ ꯀꯧꯏꯕ ꯁꯤ ꯇꯃ
ꯃꯣꯔꯅꯣꯃꯦꯟꯁꯨ ꯇꯧꯔꯤ ꯃꯌꯥꯝꯁꯤꯦ ꯍꯥꯏꯔꯦꯃꯥꯁꯤ ꯇꯧꯔꯤꯕ ꯃꯌꯥꯝꯁꯤ ꯀ ꯍꯥꯏ ꯑ ꯃꯦꯟꯗꯨꯗꯤ ꯑꯩꯈꯣꯏ ꯇꯧ ꯁꯨꯝꯃꯦ ꯈꯣꯠ ꯍꯥꯏꯔꯦ ꯑꯗꯨ ꯍꯧꯗꯤ ꯄꯤꯗꯤ ꯌꯥꯝ ꯐꯩꯌꯦꯕ
ꯄꯩꯁꯥꯒꯒꯤ ꯅꯥꯕ ꯂꯨꯄꯥ ꯂꯤꯁꯤꯡ ꯑꯩꯈꯣꯏꯅ ꯂꯨꯄꯥ ꯂꯤꯁꯤꯡ ꯑꯅꯤ ꯄꯤꯌꯨ ꯍꯥꯏ ꯃꯥꯅ ꯅꯥꯕ ꯑꯍꯨꯝ ꯉꯇ ꯇꯧꯕꯤ ꯂꯩꯅ ꯄꯁꯥꯄꯥꯗ
ꯑ ꯔꯨꯄꯥ
ꯅꯦꯛꯁ ꯂꯕ꯭ꯔꯅꯦ ꯁꯤꯅ
ꯊꯝꯃꯦ ꯊꯝꯃꯦꯦ
ꯍꯀꯤꯝ